ꯕ
ꯇꯕ꯭ꯔꯣ
ꯎꯝ ꯇꯥꯏꯌꯦ
ꯑ ꯑ
ꯀꯩ ꯇꯧꯔꯤꯅꯣ
ꯁꯧꯒꯠꯄ ꯇꯟꯗꯅ ꯐꯃꯨꯡꯗ ꯇꯨꯝꯂꯣꯏꯔꯦ
ꯑꯁ ꯂꯣꯏꯔꯦ ꯆꯥꯛꯁꯨ ꯆꯥꯗ꯭ꯔꯤ
ꯑ
ꯆꯥꯛꯁꯨ ꯆꯥꯗ꯭ꯔꯤꯕ꯭ꯔꯣ ꯊꯦꯡꯈ꯭ꯔꯦꯍꯦ
ꯆꯥꯛꯁꯨ ꯆꯥꯅꯤꯡꯕ ꯐꯥꯎꯗ꯭ꯔꯅꯤ ꯉꯔꯥꯡ ꯄꯣꯛꯏꯦ
ꯑꯗꯅꯦ ꯆꯥꯛ ꯊꯣꯡꯅꯤꯡꯉꯥꯏ ꯅꯨꯄꯤ ꯂꯩꯕ꯭ꯔꯅꯦ ꯊꯦꯡꯈ꯭ꯔꯦ ꯅꯪ ꯏꯝꯊꯥꯗ ꯍꯒꯥꯏꯔꯒ ꯊꯣꯡꯅꯤꯡꯉꯥꯏ ꯃꯥꯜꯂꯦ
ꯎꯝ ꯆꯥꯡꯖꯥꯡ ꯃꯣꯏꯒꯤꯗꯤ ꯂꯣꯏ ꯊꯣꯡꯉ ꯑꯩ ꯊꯣꯡꯗꯧ ꯅꯠꯇꯦ
ꯎ ꯎ ꯑꯗꯨꯗꯤ ꯐꯥꯏꯌꯦ
ꯎꯝ
ꯉꯔꯥꯡꯒꯤ ꯃꯦꯠꯆꯇꯣ ꯂꯣꯏꯔꯦ
ꯍ
ꯃꯔꯦ ꯃꯔꯦ ꯀꯄ꯭ꯔꯥ
ꯀꯞ ꯊ ꯍ ꯀꯗ ꯍꯥꯏꯒ
ꯔꯝꯒꯅꯤꯍꯦ ꯑꯗꯨꯖꯗꯦ
ꯏꯒꯥꯔꯤꯒꯅꯤ ꯌꯥꯏ ꯇ ꯃꯣꯏ ꯀꯣꯆ
ꯄꯤ ꯇꯥꯔꯤꯉꯩꯗ ꯑꯩꯗꯤ ꯀꯥꯞꯇꯦ ꯍꯥꯏꯕꯒꯨꯝ ꯇꯧꯋꯦ
ꯁꯄꯣꯠꯁꯅꯦ ꯌꯥ ꯑꯗꯨꯕꯅꯦ
ꯍꯥꯥ
ꯃꯣꯏ ꯀꯣꯔꯣꯆꯇꯣ ꯌꯥꯗꯕꯅꯕ ꯏꯁꯇ꯭ꯔꯦꯇꯦꯖꯤꯗꯣ ꯆꯦꯟꯖ ꯁꯨꯇꯥꯎ ꯇꯧꯗꯦꯕ ꯃꯣꯏꯗ ꯍꯥꯟ ꯅꯣꯏ ꯄ꯭ꯂꯦ ꯇꯧꯔꯝꯕꯗꯨ ꯑꯗꯨꯒꯤ ꯇꯦꯛꯅꯤꯛ ꯈꯛꯇ ꯁꯤꯖꯤꯟꯅꯔ ꯂꯩꯔꯦ ꯇꯣꯉꯥꯟ ꯇꯣꯉꯥꯟ ꯁꯤꯖꯤꯟꯅꯒꯗꯕꯅꯦꯕ
ꯎꯝ
ꯀ꯭ꯔꯣꯁꯤꯡꯁꯨ ꯂꯩꯇꯦ ꯑꯦꯇꯦꯛꯀꯤꯡꯁꯨ ꯂꯩꯇꯦ ꯌꯥꯗ ꯃꯣꯏ ꯭ꯔꯦꯛꯐꯥꯁ ꯇꯔ ꯂꯩꯔ
ꯑꯗꯤ ꯆ ꯃꯗ
ꯗ꯭ꯔꯣꯗ ꯇꯥꯔꯥꯗꯤ ꯐꯥꯗꯕ
ꯝꯗ ꯍꯥꯏꯗꯤ ꯁꯥꯟꯒꯤꯕ ꯄ ꯂꯩ
ꯑꯗꯨ ꯂꯣꯏꯔꯗꯤ ꯑꯃꯨꯛ ꯊꯥꯔꯇꯤ ꯃꯤꯅꯤꯠꯁꯅꯥꯒꯗꯕꯅꯦꯕ ꯑꯗꯨꯗ ꯗ꯭ꯔꯣ ꯇꯥꯔꯗꯤ ꯑꯗꯤ ꯃꯤꯅꯤ ꯁꯅꯅꯥ ꯇ ꯌꯥ ꯁꯤꯗ
ꯎ
ꯌꯥꯝ
ꯑꯩꯗꯤ ꯌꯦꯡꯒꯦ ꯇꯧꯔꯒ ꯍꯦ ꯇꯧꯔꯒ ꯍꯥꯥ
ꯅꯪꯒꯤꯗꯣ ꯌꯥꯗꯕ꯭ꯔꯥꯅꯦ
ꯑꯩꯗꯣ ꯑ ꯃꯨꯚꯤ ꯕꯣꯛꯁꯇꯨꯗꯤ ꯈꯔ ꯆꯠꯂꯦ ꯑꯗꯨꯒ ꯄ꯭ꯔꯤꯃꯤꯌꯝ ꯂꯩꯇꯕꯒꯤ ꯌꯦꯡꯕ ꯌꯥꯗꯦ ꯍꯥꯏꯌꯦ ꯑꯗꯣ ꯁꯦꯝꯕꯒꯤ ꯁꯦꯝꯗꯨ ꯁꯨꯝ ꯁꯦꯝꯁꯨ ꯁꯦꯝꯊꯣꯛꯇꯦ ꯌꯦꯡꯅꯤꯡ
ꯄꯤꯛ ꯏꯁꯄꯣꯠ ꯑ ꯊꯥꯔꯛꯄꯗꯣ ꯑꯗꯨꯝꯅꯦ ꯀꯅꯣ
ꯑꯁ ꯁꯞꯄꯣꯔꯠꯁꯨ ꯇꯧꯅꯤꯡꯉꯥꯏ ꯂꯩꯇ꯭ꯔꯦꯗ ꯁꯤ ꯈꯔꯕꯅꯅ ꯎꯝ
ꯅꯪꯒꯤ ꯅꯣꯔꯋꯦꯗ ꯀꯅꯥ ꯄꯥꯝꯕ꯭ꯔꯅꯦ
ꯑꯩꯒꯤ ꯍꯦꯂꯦꯟ ꯂꯩꯔꯤꯗꯨꯗꯤ
ꯍꯂꯥꯟ ꯁꯥ ꯄꯨꯁꯤꯤꯖꯋꯥ
ꯎꯝ
ꯍꯔꯥꯟ ꯃꯁꯥ ꯊꯗ ꯋꯥ
ꯑꯌꯥ ꯈꯨꯊꯤꯔꯦ ꯁꯨꯝ ꯃꯥꯒꯤꯗꯤꯦ ꯀꯔꯤꯔꯥ ꯎꯝ ꯐꯖꯕ ꯑꯃ ꯂꯩꯌꯦꯅ ꯑꯗꯨꯝ ꯌꯦꯡ ꯃꯤꯅ ꯄꯥꯝꯕꯗꯣ
ꯇ꯭ꯔꯛ ꯆꯔꯄꯥ ꯀꯥꯝꯁꯦ
ꯈꯪꯗꯕ꯭ꯔꯅꯦ ꯑꯗꯨꯝ ꯌꯦꯡꯉꯒ ꯃꯥꯕꯨꯗꯤ ꯑꯗꯨꯝ ꯄꯥꯝꯃꯦ
ꯅꯨꯄꯥ ꯄꯨ ꯊꯣꯛꯄ꯭ꯔꯥ
ꯍꯝ
ꯑꯗꯤ ꯐꯂꯥ ꯁꯁꯥ ꯀꯕꯅꯦꯗ
ꯊꯤꯔꯁꯨ ꯀꯔꯤ ꯀꯔꯤꯅꯣ ꯈꯪꯗꯦꯗ ꯃꯉꯣꯟꯗ ꯑ ꯃꯤꯅ ꯄꯥꯝꯕ ꯑꯃ ꯂꯩ
ꯎꯝ ꯑ ꯣꯗꯤꯗꯦ ꯅꯅ ꯑ ꯍꯥꯏ ꯍꯥꯏꯖꯅꯦꯅꯦ ꯏꯟꯁꯥꯡ ꯊꯥꯔꯒꯦ ꯅꯣꯏꯕ ꯗꯥꯜꯃꯨꯛ ꯆꯥꯔꯕ
ꯍꯥꯥ
ꯗꯥꯎ ꯑꯃꯨꯛ ꯆꯥꯔꯕ
ꯉꯁꯤꯗꯤ ꯀꯔꯤꯔꯥꯒ ꯀꯔꯤ ꯂꯧꯈ꯭ꯔꯦ ꯐꯥꯁꯀꯋꯥꯁ
ꯎꯝ
ꯏꯁꯀ꯭ꯋꯥꯆ ꯈꯛꯇ ꯊꯣꯡꯉꯒ ꯄꯤ ꯌꯦꯡꯉꯁꯤ
ꯑꯦ ꯍꯥꯕꯗꯨꯕꯤꯗꯥ
ꯍꯥꯥ
ꯀ ꯍꯥꯞ ꯇꯕꯤꯗ
ꯍꯥ ꯅꯪꯒꯤ ꯃꯈꯣꯟ ꯇꯥꯕ ꯉꯝꯗꯦꯅꯦ
ꯇꯥꯗꯕ꯭ꯔꯣ
ꯇꯥꯗꯤ ꯇꯥꯏꯌꯦ ꯑꯗꯨꯕꯨ ꯅꯪꯒꯤ ꯋꯥ ꯉꯥꯡꯗꯒꯤꯔ ꯑꯩ ꯦ ꯇꯗ꯭ꯔꯦ
ꯆꯤꯔꯣꯜ ꯑꯣꯏꯅ ꯇꯧꯕꯤꯣ ꯑꯗꯨꯗꯤ
ꯍꯥꯝ
ꯆꯤꯔꯣ ꯑꯣꯏꯅ ꯇꯧꯕꯤꯨꯔꯣ ꯇꯧꯔꯛꯎꯔꯕ
ꯎꯝ ꯑꯩꯒꯤ ꯐꯣꯟꯅ ꯃꯔꯣꯟ ꯑꯃꯅꯦ ꯐꯠꯇꯕ ꯅꯪꯤ ꯋꯥ ꯉꯥꯡ ꯁꯉꯥꯡ ꯇꯗ꯭ꯔꯦ ꯍꯥ
ꯅꯪ ꯐꯣꯟꯗ ꯍꯣꯡꯗ꯭ꯔꯤꯕꯣ
ꯑꯣꯡꯔꯤ ꯌꯥ ꯀꯥꯏꯗꯒꯦ
ꯍ ꯍ
ꯐꯥꯈ꯭ꯔꯁꯨ ꯑꯗꯨꯝ ꯑꯃꯨꯛ ꯂꯩꯔꯒ ꯄꯌꯦꯕꯅꯦ
ꯎꯝ
ꯑ ꯁꯝꯁꯌꯦ
ꯕ꯭ꯔꯦꯛ ꯊꯣꯛꯄ꯭ꯔꯣ ꯍꯧꯖꯤꯛꯇꯤ
ꯎꯝ ꯭ꯔꯩꯁꯨ ꯊꯣꯛꯑꯦ ꯑꯗꯨ ꯑꯣꯏꯔꯁꯨ ꯀ꯭ꯂꯥꯁ ꯂꯩꯗꯕꯒꯤ ꯑꯩꯅ ꯑꯃꯐꯛ ꯀꯨꯝꯗꯕꯒꯤꯅꯦ ꯕꯨ꯭ꯔꯦꯛ ꯊꯥꯀꯔꯒꯗ ꯂꯩ ꯂꯩ ꯍꯗꯥ
ꯎꯝ
ꯊꯕꯛ ꯂꯩꯇꯕ꯭ꯔꯅꯦ ꯅꯣꯏꯗꯤꯡ ꯉꯁꯤ
ꯑ ꯂꯩꯦ
ꯋꯤ ꯊꯤꯡꯀ ꯔꯦ
ꯎꯝ ꯏꯂꯦꯚꯦꯟꯗ ꯍꯥꯡꯕꯅꯦ
ꯑ ꯇꯨꯁꯨ ꯆꯠꯇꯦꯕꯪꯉꯁꯤꯗꯤ
ꯆꯂꯦ
ꯍꯧꯖꯤꯛꯅ ꯍꯧꯒ ꯂꯩꯦ ꯍꯥꯏꯔꯒ
ꯑ ꯎꯗꯍꯔꯇ ꯄꯩꯅ ꯎꯗꯥꯔꯦ
ꯀꯝꯕ
ꯠ ꯌꯥꯎꯗ꯭ꯔꯣ ꯔꯃꯦꯁ
ꯅꯝꯗꯤ ꯀꯅꯥꯕꯨ ꯁꯄꯣꯠꯗꯣꯏꯅ ꯍꯧꯖꯤꯛꯇꯤ
ꯄꯁ ꯐꯄꯤ
ꯐ꯭ꯔꯥꯟꯁꯁ ꯑꯔꯖꯦꯟꯇꯤꯅꯥꯒ ꯏꯖꯤꯞꯗꯤ ꯅꯅꯥꯕꯨ ꯁꯄꯇꯣꯒꯦ
ꯄꯥꯡ ꯇ
ꯍꯞꯕꯨ ꯇꯧꯈ꯭ꯔꯅꯤ
ꯑꯥ
ꯇꯥꯗꯕ꯭ꯔꯥ
ꯇꯥꯏ ꯇ
ꯑꯥꯔꯖꯦꯟꯇꯤꯅꯥꯒ ꯏꯖꯤꯞꯇ ꯀꯅꯥꯕꯨ ꯁꯞꯄꯣꯔꯠ ꯇꯧꯒꯦ ꯍꯥꯏꯕ꯭ꯔꯥ
ꯎꯝ
ꯎꯆꯠ
ꯎꯝ
ꯏꯖꯤꯦ ꯇꯧꯁꯦ ꯀꯥ
ꯎ ꯇ ꯅꯗ ꯍꯥꯏꯁꯤ ꯌꯥꯔ ꯃꯥꯦ ꯑꯣꯏ
ꯇꯜꯅ ꯑ
ꯃꯣꯏ ꯃꯣꯏꯕ ꯃꯥꯇ ꯑꯒꯤ
ꯆ
ꯆꯞ ꯆꯔꯣꯅꯦ
ꯍꯅꯣꯏꯇ
ꯑꯗꯨꯒꯤꯅꯦ ꯀꯥꯡꯈ꯭ꯔꯒ ꯂꯩꯕꯗꯣ ꯃꯇꯝ ꯃꯇꯝꯗ ꯆꯥꯗꯕꯒꯤ
ꯍꯇ ꯍ ꯍꯣ ꯑꯝ
ꯆ꯭ꯔꯦ ꯅꯪ ꯌꯦꯝꯈꯣꯟ
ꯑꯕ꯭ꯔꯣ
ꯍꯣꯏ ꯍꯧꯖꯤꯛꯀꯤ ꯇꯔꯦ
ꯑꯩ ꯀꯪꯕ꯭ꯔꯅꯦ
ꯀꯥꯡꯂꯤꯗꯗꯤ ꯆꯤꯛ꯭ꯔꯒ ꯀꯥꯡꯩꯗꯗꯤ
ꯌꯥꯔꯦ ꯇꯅꯤꯗꯦꯍꯦ
ꯑꯉꯣꯟꯗꯒꯤ ꯄꯤꯛꯔꯝꯒꯅꯤ
ꯅꯨꯄꯥ ꯑꯣꯏꯕꯒꯤꯦ ꯈꯔ ꯎꯝ
ꯑꯩꯣꯏꯗꯤ ꯃꯤꯦꯗꯤꯌꯝ ꯁꯥꯏꯖꯅꯤꯗ
ꯍꯝ ꯐꯥꯏꯚ ꯄꯣꯏꯟ ꯇꯨꯒꯨꯝꯕ ꯑꯣꯏꯔꯝꯒꯅꯤ
ꯑꯦꯔ ꯐꯥꯏꯚ ꯄꯣꯏꯟ ꯅꯪ ꯐꯥꯏꯚ ꯄꯣꯏꯟ ꯊ꯭ꯔꯤ ꯐꯥꯏꯚ ꯄꯣꯏꯟ ꯐꯣꯔꯗꯤ ꯁꯨꯔꯣꯏꯅ
ꯁꯨꯋ ꯍꯦ
ꯅꯪ ꯐꯥꯏꯚ ꯍꯣꯏ ꯐꯥꯏꯚ ꯄꯣꯏꯟ ꯊ꯭ꯔꯤ ꯁꯨꯔꯑꯅꯤ ꯑꯩꯈꯣꯏ ꯐꯥꯏꯚ ꯄꯣꯏꯟ ꯐꯥꯏꯚꯅꯦꯕ
ꯎꯝ ꯎꯝ ꯍꯝ
ꯅꯆꯤꯗꯦ ꯅꯅꯦ ꯏꯅ
ꯅꯣꯛꯅꯤꯡꯉꯅꯦ ꯐꯥꯏꯚ ꯄꯣꯏꯟ ꯇꯨꯗꯤ ꯁꯨꯦ
ꯉꯥꯡ꯭ꯔꯣ
ꯎꯝ
ꯐꯥꯏꯚ ꯄꯣꯏꯟ ꯊ꯭ꯔꯤ ꯁꯨꯨꯔꯝꯅꯤꯗꯅ
ꯆꯨꯔꯝꯅꯤꯡꯉꯥꯏ ꯃꯥꯟꯕ꯭ꯔꯥ
ꯐꯥꯏꯚ ꯄꯣꯏꯟ ꯊ꯭ꯔꯤꯗꯤ ꯁꯨꯅꯤꯍꯦ
ꯐꯥꯏꯚ ꯄꯣꯏꯟ ꯊ꯭ꯔꯤ ꯌꯥꯎꯗꯕ꯭ꯔꯥꯅꯦ
ꯅꯪꯉꯥꯏꯌꯦ ꯐꯥꯏꯚ ꯄꯣꯏꯟ ꯊ꯭ꯔꯤ ꯁꯨꯔꯗꯤ
ꯑꯩꯣꯏ ꯄꯣꯏꯇꯂꯤꯁ ꯁꯨꯗꯣ ꯃꯥꯅꯦꯦ ꯅꯆꯦꯁꯨ ꯐꯥꯏꯚ ꯄꯣꯏꯟ ꯊ꯭ꯔꯤ ꯈꯤꯇꯪꯗꯤ ꯍꯦꯜꯂꯝꯒꯗ꯭ꯔꯥ
ꯍꯦꯟꯅꯕ꯭ꯔꯣꯍꯦ ꯃꯥꯁꯨ ꯑꯩꯉꯣꯟꯗꯒꯤꯁꯥꯡꯕꯁꯨ ꯅꯠꯇꯦ ꯑꯁꯨ ꯐꯥꯏꯚ ꯄꯣꯏꯟ ꯇꯨ ꯁꯨꯕꯒꯣꯝ ꯁꯨꯗꯕꯒꯣꯝ ꯇꯥꯛꯕꯅꯦ ꯃꯉꯣꯟꯗꯒꯤ ꯈꯔ ꯋꯥꯡꯕ ꯈꯛꯇ ꯏꯅꯤꯁꯀꯕ ꯈꯛꯇ
ꯑꯝ
ꯑ ꯁꯥꯏꯦ ꯅꯁꯤꯦ ꯀꯔꯒꯔꯥ ꯎ ꯁꯥꯏꯅꯦ
ꯕ꯭ꯂꯦꯟꯀꯦꯠ ꯎꯕ꯭ꯔꯣ ꯇꯨꯝ ꯂꯩꯗꯁꯦ
ꯑꯁ ꯔꯦ ꯂꯣꯏꯗꯤ
ꯌꯥꯝ ꯁꯥꯗꯦꯗꯁꯤꯗꯤ
ꯂꯩꯕ ꯉꯝꯂꯦ ꯌꯥꯝ ꯁꯥꯏꯦ ꯑꯩꯈꯣꯏ ꯑꯗꯨꯗꯤ
ꯍ ꯐꯣ ꯊꯟ ꯂꯩꯔꯤ ꯇꯧꯔꯤꯁꯤ
ꯅꯣꯏꯅꯦ ꯆꯞ ꯃꯥꯟꯅꯔꯦ ꯑꯃ ꯁꯗꯣ ꯇꯗ ꯀ ꯂꯩ ꯂꯩ ꯂꯩꯔꯒ
ꯃꯥꯁꯨ ꯇꯨꯝ꯭ꯔꯦ ꯌꯦꯌꯦꯡꯉꯁꯤ ꯑꯩꯗꯤ ꯉꯁꯥꯏ ꯍꯧꯒꯠ ꯗꯤ ꯍꯧꯒꯠꯇ꯭ꯔꯔꯤꯗ ꯄꯨꯡ ꯏꯂꯚꯦꯟ ꯑꯗꯨꯋꯥꯏꯗ ꯍꯧꯒꯠꯂꯒ ꯋꯥꯆꯞ ꯇꯧꯕ ꯂꯣꯏꯔꯒ ꯊꯕꯛ ꯂꯥꯏꯇꯧꯅ ꯇꯣꯕ ꯂꯩꯕꯅꯦ
ꯎꯝꯝ ꯋꯥꯔꯤ ꯂꯤꯕꯤꯌꯣꯅꯦ
ꯅꯪ ꯂꯤꯒꯗꯕꯅꯦ ꯍꯧꯖꯤꯛ ꯑꯩꯅ ꯑ ꯑꯩ ꯑꯩꯅ ꯂꯤꯒꯗꯕ ꯅꯠꯇ꯭ꯔꯦ ꯍꯧꯖꯤꯛ ꯑꯩꯗꯤ ꯈꯨꯝꯃꯒ ꯇꯧꯂꯅꯤ
ꯑꯗꯣ ꯑꯣꯏꯁꯨꯣ ꯂꯩꯕꯤ
ꯑ
ꯄꯩꯁ ꯀꯥꯏꯗꯦ
ꯄꯔꯁꯣꯅꯦꯜꯒꯦꯃꯔꯔꯤ ꯁꯗ
ꯕꯨꯠ ꯒꯤ ꯋꯥꯔꯤꯔꯤ ꯀꯨꯝꯕ ꯗꯤꯕꯤꯌ ꯑꯗꯨꯗꯤ
ꯕꯨꯠ ꯀꯤꯒꯟꯕ꯭ꯔꯥꯅ ꯁꯤ ꯕꯨꯠ ꯌꯥꯝ ꯀꯤꯒꯟꯕꯅꯤ
ꯎꯝ
ꯍꯤꯁꯇꯗ ꯕꯨꯠ ꯌꯥꯝ ꯀꯤ ꯀꯥꯟꯕꯅꯦꯕ
ꯍꯣꯏꯅ ꯈꯪꯉꯦ
ꯎꯪꯁꯨ ꯑꯗꯨꯃꯥꯏꯅ ꯇꯧꯕ꯭ꯔꯣ
ꯑꯩꯗꯤ ꯑꯗꯨꯃꯥꯏꯅ ꯇꯧꯔꯗꯦ ꯑꯩꯗꯤ ꯑꯩꯈꯣꯏꯒꯤ ꯏꯆꯦꯒ ꯀꯔꯤꯁꯨ ꯃꯥꯟꯅꯗꯕꯅꯤ
ꯎꯝ